ꯑꯣ ꯍꯜꯂꯣ ꯅꯪ ꯅꯪ ꯄꯈꯈ꯭ꯔꯕ꯭ꯔꯣ ꯑꯩꯗꯤ ꯅ ꯅ ꯎ ꯏ ꯊꯥꯏꯕꯒ ꯀ
ꯎꯝ
ꯅꯪ ꯄꯥꯏꯈꯥꯗꯣꯏꯗ꯭ꯔꯥꯅ
ꯈꯒ ꯌꯥ ꯑꯇ ꯉꯥꯏꯈꯣꯀꯣ
ꯑꯩꯈꯣꯏꯅꯤ ꯎꯝ ꯑ ꯁꯕꯨ ꯆ ꯆꯥꯡꯉ ꯆ
ꯇꯥꯕ
ꯍꯣꯏ ꯇꯥꯏ ꯇꯥꯏ
ꯌꯥꯝꯅ ꯃꯄꯥꯟ ꯊꯣꯛꯄꯒꯔ ꯍꯧꯖꯤꯦ
ꯑꯣ
ꯃꯄꯥꯟ ꯊꯣꯛꯄꯅ
ꯊꯣꯛꯇꯦ ꯏꯁꯤꯡ ꯑꯁꯥꯕ ꯁꯦꯝꯅꯤꯡꯉꯥꯏ ꯆꯠꯄꯅꯤ ꯀꯤꯠꯆꯟꯗ
ꯑꯩꯁꯨ ꯗꯁꯕꯤꯟ ꯍꯨꯟꯗꯣꯛꯅꯤꯡꯉꯥꯏꯁꯨ ꯂꯩꯌꯦ
ꯗꯁꯕꯤꯟ ꯃꯤꯅ ꯂꯧꯕ꯭ꯔꯥ ꯅꯣꯏꯅ ꯑꯗꯨꯝ ꯍꯨꯟꯗꯣꯛꯄ꯭ꯔꯥ
ꯃꯈꯥꯗ ꯑꯩꯈꯣꯏ ꯒ꯭ꯔꯥꯎꯟ ꯐ꯭ꯂꯣꯔꯗ
ꯑꯣ
ꯑꯗꯨꯝ ꯊꯧꯃꯅꯤ
ꯑꯥꯎ
ꯑꯁ ꯔꯨꯝ ꯐꯥꯎꯗꯤ ꯗꯁꯕꯤꯟꯗꯤ ꯂꯥꯎꯅꯤꯡꯉꯥꯏ ꯃꯤ ꯂꯥꯛꯑꯔꯣꯏ
ꯑꯣ ꯀꯣꯝꯣꯝ
ꯏꯁꯥ ꯍꯈꯣꯏ ꯏꯁꯥ ꯏꯁꯥꯅ ꯄꯨꯊꯣꯛꯄꯅꯤ ꯑꯗꯨꯕꯤꯅꯤ
ꯗꯁꯕꯤꯤꯟ ꯄꯔ ꯅꯨꯡꯉꯥꯏꯇꯕ ꯕ ꯃꯅꯦ
ꯍꯣꯏ ꯍꯣꯏ ꯇꯥꯟꯕꯅꯤꯀꯣ ꯃꯅꯝ ꯊꯤꯕꯗꯤ
ꯍꯣꯏ ꯇꯥꯟ ꯃ ꯑꯩꯈꯣꯏ ꯅꯍꯥꯟ ꯎꯝ ꯑꯩ ꯗꯦꯜꯂꯤꯗ ꯂꯩꯕ ꯀꯥꯟꯗꯀꯣ ꯑꯩꯈꯣꯏ ꯗꯁꯕꯤꯟꯁꯦ ꯃꯄꯥꯟꯗ ꯍꯕꯗꯤ ꯑꯩꯈꯣꯏꯒꯤ ꯐ꯭ꯂꯣꯔꯗꯣ ꯍꯨꯏꯒꯨꯝꯁꯨ ꯑꯗꯨꯝ ꯂꯩꯕꯒꯤ ꯍꯨꯏꯅ ꯑꯗꯨꯝ ꯀꯔꯤꯅꯣ ꯇꯧ ꯑꯣꯄꯦꯟ ꯇꯧꯕꯤꯒꯅꯤ ꯀꯔꯤ ꯀꯔꯥ ꯇꯧꯔꯒ ꯑꯩꯈꯣꯏꯒꯤ ꯐ꯭ꯂꯣꯔꯁꯦ ꯌꯥꯝ ꯗꯔꯇꯤ ꯑꯣꯏꯒꯅꯤ ꯑꯗꯨꯒꯤ ꯃꯄꯥꯟꯗ ꯂꯧꯊꯣꯛꯄꯁꯨ ꯌꯥꯗꯦ ꯅ ꯗꯁꯕꯤꯟ ꯂꯥꯛ ꯑꯃ ꯃꯤ ꯊꯥꯂꯗꯤ ꯑꯩꯈꯣꯏ ꯇꯣꯝꯕ ꯃꯇꯝꯗ ꯑꯃꯨꯛ ꯀꯣꯟ ꯂꯥꯛꯀꯅꯤ ꯑꯩꯈꯣꯏꯕꯨ ꯗꯧꯣꯔ ꯅꯣꯛ ꯇꯧꯅꯤ ꯕꯦꯜ ꯔꯤꯡ ꯇꯧꯒꯅꯤ ꯑꯗꯨꯒꯤ ꯇꯨꯝꯕꯁꯨ ꯌꯥꯗꯦ ꯑꯁ ꯑꯗꯨ ꯗꯁꯕꯤꯟ ꯑꯩꯈꯣꯏꯅ ꯄꯨꯊꯣꯛꯀꯦ ꯍꯥꯏꯔꯗꯤ ꯑꯥ ꯆꯠꯄ ꯌꯥꯝ ꯐꯔꯛ ꯇꯥꯕꯅꯤ ꯌꯥꯝ ꯐꯔꯛ ꯇꯥꯔꯒ ꯅꯣꯡꯃ ꯑꯩ ꯐꯖꯅ ꯇꯨꯝꯃ ꯀꯥꯟꯗ ꯗꯁꯕꯤꯟ ꯋꯥꯂꯥ ꯂꯥꯛꯄ ꯅꯣꯛ ꯅꯣꯛ ꯅꯣꯛ ꯇꯧꯔꯒ ꯑꯩꯅ ꯑꯁ ꯉꯁꯤꯗꯒꯤ ꯗꯁꯕꯤꯟ ꯂꯥꯛꯀꯅꯨꯀꯣ ꯍꯥꯏꯔꯒ ꯄꯩꯁꯥ ꯄꯤꯔꯒ ꯇꯣꯛꯈ꯭ꯔꯕ ꯑꯗꯨꯗꯒꯤ ꯗꯁꯕꯤꯟ ꯂꯥꯛꯇ꯭ꯔꯦ ꯑꯗꯨ ꯑꯩꯈꯣꯏ ꯍꯧꯖꯤꯛ ꯑꯩꯈꯣꯏꯅ ꯂꯩꯕꯗ ꯑꯦꯄꯥꯔꯠꯃꯦꯟꯗ ꯂꯩꯌꯦꯕ ꯑꯗꯨꯗꯗꯤ ꯗꯁꯕꯤꯟꯗꯨꯝ ꯂꯥꯛꯑꯦ ꯗꯁꯕꯤꯟ ꯃꯤꯕꯨꯁꯨ ꯅꯣꯛ ꯇꯧꯗꯦ ꯑꯗꯨ ꯍꯨꯏꯒꯨꯝꯕ ꯍꯧꯗꯣꯡꯒꯨꯝꯕꯁꯨ ꯂꯩꯇꯦ ꯐꯦꯠ ꯑꯗꯨꯨꯝꯝꯕ ꯑꯂꯥꯎ ꯇꯧꯗꯕꯒꯤꯀꯣ ꯌꯥꯝꯅ ꯑꯗꯨꯝ ꯃꯣꯏꯅ ꯅꯨꯃꯤꯠ ꯈꯨꯗꯤꯡ ꯂꯧꯔꯒ ꯑꯗꯨꯝ ꯄꯨꯊꯣꯛꯀꯅꯤ
ꯑꯩꯈꯣꯏꯒꯤꯗꯤ ꯃꯄꯨꯒꯤ ꯂꯥꯏꯔꯤꯗ ꯈꯨꯔꯩ ꯃꯄꯨꯒꯤꯀꯣ ꯍꯨꯏ
ꯑ ꯑꯣ
ꯑꯗꯨ ꯑꯁ ꯑꯩꯈꯣꯏ ꯑꯦꯟꯁꯥꯡ ꯑꯍꯥꯎꯕꯒꯨꯝꯕ ꯆꯥꯂꯗꯤꯀꯣ
ꯎꯝ
ꯑꯗꯨꯗ ꯑꯗꯨꯝ ꯊꯥꯝꯃꯦꯕ ꯑꯩꯈꯣꯏ ꯁꯨꯝ ꯃꯠꯄ ꯆꯤꯡꯗꯤꯀꯣ
ꯑꯣ
ꯑꯗꯨꯇꯥꯟꯊꯧꯔꯒ ꯑꯁ ꯅꯨꯡꯗꯥꯡ ꯑꯗꯨꯝ ꯑꯦꯇꯦꯛ ꯇꯧꯔꯒ
ꯍꯝ
ꯑꯗꯨ ꯍꯧꯍꯜꯗꯤ ꯑꯁ ꯑꯃꯨꯛ ꯁꯦꯡꯕꯅꯦ ꯑꯩꯈꯣꯏꯁꯦ
ꯑꯣ ꯍꯨꯏꯁꯤꯁꯨ ꯐꯔꯛꯇꯕꯅꯤ
ꯍꯣꯏ ꯍꯣꯏ ꯍꯥꯠꯄꯁꯨ ꯃꯤꯒꯤ ꯑꯣꯏꯕ
ꯎꯝ
ꯑꯣꯏ ꯑꯣꯏꯇꯦ
ꯀꯔꯤ ꯀ꯭ꯔꯤ ꯇꯧꯕ꯭ꯔ ꯅꯪꯗꯤ
ꯎꯝ
ꯍꯥ
ꯀꯔꯤ ꯍꯥꯏꯕ꯭ꯔꯥ
ꯀꯔꯤ ꯇꯥꯕ꯭ꯔꯥ
ꯑꯦ ꯀꯔꯤꯁꯨ ꯇꯧꯗꯦꯗ ꯇꯤꯚꯤ ꯌꯦꯡꯂꯒ ꯐꯝꯂꯒ ꯂꯩꯕꯅꯤ
ꯑꯁ ꯑꯉꯥꯡꯒꯨꯝꯕ ꯃꯥꯜꯂꯦ ꯊꯤꯕꯤꯌꯦ ꯍꯍ
ꯑꯣ ꯑꯉꯥꯡ ꯂꯩꯕꯒꯤꯀꯣ ꯑꯉꯥꯡꯒꯤ ꯆꯦꯅꯦꯜ ꯌꯦꯡꯉꯤꯅꯦ ꯃꯥ ꯁꯛꯑꯦ ꯕꯤꯌꯔ ꯌꯦꯡꯔ ꯂꯩꯕꯅꯤꯅꯦ
ꯐꯖꯕꯅꯦ
ꯑꯉꯥꯡ ꯂꯩꯕꯒꯤ ꯑꯩꯈꯣꯏꯒꯤ ꯆꯦꯅꯦꯜ ꯐꯨ ꯎꯊꯣꯛꯄ ꯉꯝꯗꯦ ꯃꯣꯏꯅ ꯔꯤꯃꯣꯠ ꯄꯥꯏꯈ꯭ꯔꯅꯤ ꯑꯩꯈꯣꯏꯗꯤ ꯑꯗꯨꯝ ꯂꯩꯕꯅꯤ ꯆꯟ
ꯑꯩꯈꯣꯏ ꯍꯣꯏ ꯑꯉꯥꯡ ꯃꯇꯝꯗꯗꯤ ꯑꯗꯨꯃꯥꯏꯅ ꯇꯧꯕꯅꯤꯗ ꯑꯩꯈꯣꯏꯁꯨꯀꯣ
ꯎꯝ
ꯍꯍꯍ ꯃꯇꯝꯅ ꯄꯨꯔꯛꯄꯅꯤꯅ ꯀꯔꯤꯁꯨ ꯈꯪꯗꯦ ꯑ ꯀꯩꯁꯨ ꯍꯅꯤꯡꯉꯥꯏ ꯂꯩꯇꯦ
ꯎꯝ ꯀ꯭ꯔꯤꯁꯨ ꯇꯧꯕ ꯉꯝꯗꯦ ꯑꯩꯈꯣꯏꯅ ꯔꯤꯃꯣꯠꯁꯨ ꯃꯣꯏꯒꯤ ꯀꯟꯇ꯭ꯔꯣꯜꯗꯅꯤ
ꯍꯧꯖꯤꯛ ꯍꯧꯖꯤꯛꯁꯨ ꯑꯩꯈꯣꯏ ꯃꯈꯥꯗ ꯄꯨꯝꯕ ꯃꯄꯥꯜ ꯁꯥꯌꯦꯅꯦ
ꯑꯥ
ꯔꯨꯝ ꯃꯅꯨꯡ ꯈꯛꯇꯅ ꯅꯨꯡꯉꯥꯏꯕ꯭ꯔꯅꯦ
ꯅꯣꯡ ꯆꯨꯔꯁꯨ ꯁꯥꯗꯤ ꯁꯥꯕꯅꯤ ꯁꯤꯗꯗꯤꯀꯣ
ꯎꯝ
ꯑ ꯑꯩꯈꯣꯏ ꯑ ꯈꯨꯟꯗꯗꯤ ꯇꯃꯦꯡꯂꯣꯡꯗꯗꯤꯀꯣ
ꯎꯝ
ꯅꯣꯡ ꯆꯨꯨꯔꯗꯤ ꯑꯁ ꯋꯤꯟꯇꯔ ꯃꯟꯒꯅꯤ ꯍꯦ ꯏꯪ ꯑꯗꯨꯒꯀꯣ ꯁ꯭ꯋꯦꯇꯔꯗꯣ ꯑꯗꯨꯝ ꯂꯥꯏꯛ ꯑꯣꯏꯕ ꯁ꯭ꯋꯦꯇꯔꯗꯣ ꯍꯥꯞꯄꯅꯦ ꯌꯥꯝ ꯍꯥꯏꯕꯤꯌꯨ ꯋꯦꯗꯔꯁꯨ ꯀꯣ ꯁ꯭ꯋꯦꯇꯔ ꯍꯥꯞꯇ꯭ꯔꯗꯤ ꯏꯪꯕꯅꯦ ꯋꯤꯟꯇꯔ ꯃꯥꯟꯕꯅꯦꯍꯦ ꯍꯦꯛ ꯅꯣꯡ ꯆꯨꯔꯦ ꯍꯥꯏꯗꯨꯗꯤ ꯁꯇꯔꯁꯦ ꯇꯔꯛꯄ ꯇꯕ
ꯐꯤ ꯁꯨꯅꯤꯡꯉꯥꯏꯁꯨ ꯂꯩꯕꯨꯗꯤ ꯂꯩꯕ ꯇꯥꯟꯕꯕꯨꯗꯤ ꯇꯟ
ꯁꯤ ꯐꯤꯁꯨꯕꯁꯨ ꯇꯥꯟꯅꯤ ꯇꯥꯟꯥꯟꯕꯕꯅꯦ
ꯁꯨꯗ꯭ꯔꯗꯤ ꯌꯥꯗꯕ ꯆꯥꯅꯤꯡꯉꯥꯏ ꯍꯥꯏꯕꯗꯤ ꯊꯕꯛ ꯀꯔꯤꯗ ꯆꯠꯅꯤꯡꯉꯥꯏꯒꯨꯝꯕꯗꯤ ꯀꯣꯏ ꯐꯤꯔꯣꯜ ꯁꯨꯗꯕꯤꯗꯗꯤ ꯅꯨꯡꯉꯥꯏꯇꯅ
ꯑ
ꯑꯗꯨꯒꯤ
ꯑꯗꯨꯅ ꯃꯔꯣꯟ ꯑꯃ ꯁꯨꯅꯤꯡꯗꯕꯅ ꯃꯔꯣꯟ ꯑꯃ
ꯑꯩꯒꯤ ꯐꯦꯟ ꯃꯀꯣꯟ ꯇꯥꯕ꯭ꯔꯥ
ꯅꯪꯒꯤ ꯐꯦꯟꯂ ꯇꯥꯗ꯭ꯔꯦ
ꯑꯥ ꯑꯩꯒꯤ ꯐꯦꯟꯁꯦ ꯃꯈꯣꯟꯗꯤ ꯀꯥꯟꯃꯟꯕ
ꯑꯣ
ꯅꯨꯡꯁꯤꯗꯤ ꯌꯥꯝ ꯂꯥꯛꯇꯕ ꯍꯥꯍꯥꯍ
ꯑꯣ ꯑꯩꯒꯤ ꯐꯦꯟꯁꯨ ꯇꯥꯕ꯭ꯔꯅ
ꯇꯥꯗꯗ
ꯑꯥ ꯃꯠꯇ ꯂꯩꯁ
ꯎ
ꯃꯁꯤꯦꯗꯨ ꯂ ꯌꯥꯝꯐ ꯃꯈ ꯃꯣꯟꯁꯤ ꯂ ꯏ ꯏꯁꯤꯗꯤ ꯁꯦꯆꯦ ꯑꯁꯤ ꯑꯣ ꯇꯕꯨꯖꯒꯗꯅꯤꯔꯥ ꯂꯩꯦꯒ ꯑꯗꯨ ꯑꯩꯈꯣꯏ ꯁꯇꯦꯟꯁꯦꯠ ꯊꯝꯅ ꯂꯩꯕ
ꯑꯣ ꯏꯃꯥ ꯍꯧꯖꯤꯛ ꯂꯥꯛꯏꯕꯔꯣꯝꯗꯗꯤ ꯏꯁꯤꯡꯒꯨꯝꯕꯁꯤ ꯑꯗꯨꯝ ꯅꯨꯡꯉꯥꯏꯕ꯭ꯔꯥ ꯏꯁꯤꯡꯒꯨꯝꯕ ꯗꯨꯀꯥꯟ ꯃꯤꯗꯒꯤ ꯂꯧꯔꯒ ꯅꯠꯇ꯭ꯔꯒ ꯁꯄꯥꯏꯔꯥ
ꯃꯤꯗꯒꯤ ꯂꯧꯕꯅꯦ ꯁꯄ꯭ꯂꯥꯏꯗꯣ ꯂꯥꯛꯇꯤ ꯂꯥꯛꯑꯦ ꯑꯗꯨ ꯑꯣꯏꯔꯁꯨ ꯍꯧꯖꯤꯛꯀꯥꯟ ꯐꯖꯂꯛꯇꯕꯀꯣ ꯑꯗꯨ ꯍꯧꯖꯤꯛꯇꯤ ꯑꯃꯨꯛꯀ ꯂꯥꯛꯅꯤ ꯍꯥꯏ ꯂꯥꯛꯔꯗꯤ ꯂꯧꯗ꯭ꯔꯁꯨ ꯌꯥꯏ ꯑꯗꯨ ꯂꯥꯛꯇꯕ ꯀꯥꯟꯗꯗꯤ ꯑꯗꯨꯝ ꯂꯥꯎꯋꯦ ꯊ꯭ꯔꯤ ꯍꯟꯗ꯭ꯔꯦꯠꯀꯤꯔꯥ ꯑꯗꯨꯝ ꯂꯧꯕꯗ ꯀꯔꯤꯅꯣ ꯄꯤꯌꯦ ꯋꯥꯟ ꯊꯥꯎꯖꯟ ꯂꯤꯇꯔ ꯀꯔꯤ ꯂꯤꯇ ꯀꯩ ꯌꯥꯔꯥ ꯈꯪꯗꯦ ꯑꯗꯨ ꯊ꯭ꯔꯤ ꯍꯟꯗ꯭ꯔꯦꯠ ꯊ ꯍꯟꯗ꯭ꯔꯩꯗꯤ ꯂꯧꯏꯤ
ꯑꯩ ꯂꯥꯁ ꯂꯥꯁ ꯃꯟꯗ ꯀꯔꯝ ꯀꯥꯟꯗꯨꯅ ꯑꯩ ꯔꯦꯟ ꯂꯩꯔꯤꯕꯕ
ꯎꯝ
ꯑꯁ ꯏꯁꯤꯡꯒꯤ ꯈꯥꯛꯇ ꯌꯥꯝ ꯄꯩꯁꯥ ꯆꯠꯄꯅꯦꯕ
ꯑꯣ
ꯍꯞꯇꯥ ꯑꯃꯗ ꯑꯅꯤꯒ ꯑꯍꯨꯝꯕ ꯑꯗꯨꯝ ꯂꯧꯋꯦꯕ
ꯑꯥ
ꯑꯁ ꯂꯣꯟ ꯍꯥꯏꯕꯗꯤ ꯑꯩꯈꯣꯏ ꯏꯁꯤꯡꯗꯣ ꯃꯤ ꯑꯃ ꯑꯃꯈꯛꯇ ꯄꯤꯗꯦꯕ ꯑꯩꯈꯣꯏꯒꯤ ꯏꯁꯤꯡ ꯔꯦꯝꯅ ꯄꯨꯟꯅꯀꯣ
ꯑꯣ
ꯁꯤꯌꯔ ꯇꯥꯕ ꯈꯛꯇ ꯐꯦꯃꯤꯂꯤꯒ ꯂꯩꯃꯤꯟꯅꯕꯒꯤꯀꯣ ꯑꯁ ꯋꯥ ꯐꯦꯃꯤꯂꯤꯒꯤ ꯌꯨꯝꯒꯤꯗꯤ ꯏꯁꯤꯡ ꯌꯥꯝ ꯄꯥꯏꯕ ꯑꯗꯨ ꯑꯩꯈꯣꯏꯗꯤ ꯌꯥꯝ ꯄꯥꯏꯗꯦ ꯑꯗꯨ ꯑꯁ ꯅꯨꯡꯉꯥꯏꯇꯕꯒꯤ ꯑꯗꯨꯝ ꯍꯧꯖꯤꯛ ꯂꯦꯞꯇꯣꯄ ꯔꯦꯟ ꯑꯗꯨꯝ ꯁꯤ ꯇꯥꯎꯟ
ꯑꯣ ꯂ ꯂꯧꯗꯤꯄꯤꯦꯁꯜ ꯑꯗꯨ ꯌꯥꯝ ꯆꯥꯡ
ꯇꯏ
ꯄꯁꯗꯤ ꯂꯅꯨ ꯍꯥꯏꯕꯁꯤꯗꯤ
ꯎꯝ
ꯏꯁꯤꯡꯁꯦ ꯑꯩꯈꯣꯏ ꯑꯥꯗ ꯂꯩꯕꯗꯗꯤ ꯏꯁꯤꯡꯒꯤ ꯕꯤꯜꯒꯣ ꯊꯥꯗ ꯇꯨ ꯍꯟꯗ꯭ꯔꯦꯠ ꯄꯔ ꯍꯦꯠꯒꯨꯝꯕ ꯄꯤꯒꯅꯤ ꯑꯗꯨꯒ ꯏꯁꯤꯡꯗꯣ ꯑꯟꯂꯤꯃꯤꯇꯦꯠꯅꯦꯕ ꯑꯁꯤꯗꯗꯤ ꯏꯁꯤꯡ ꯑꯃꯒꯔꯤ ꯍꯟꯗꯛꯄꯤꯔꯣ ꯅꯨꯃꯤꯠ ꯑꯃ ꯅꯠꯇ꯭ꯔꯒ ꯑꯅꯤꯗ ꯂꯣꯏꯔꯦ ꯑꯗꯨꯗꯤ ꯊꯥꯗ ꯊꯀꯩ ꯌꯥꯇꯥꯒꯔꯥꯀꯣ
ꯍꯣꯏ ꯍꯣꯏ ꯔꯦꯟ ꯃꯃꯥꯡꯗꯒꯤ ꯍꯟꯈ꯭ꯔꯛꯀꯅꯤ
ꯍꯣꯏ ꯐ꯭ꯔꯤꯗ ꯂꯩꯔꯁꯨ ꯔꯦꯟ ꯃꯃꯟꯗꯤ ꯀꯩ ꯁꯤꯅ ꯍꯦ
ꯑꯣ
ꯃꯔꯪ ꯔ ꯑ ꯅꯣꯡ ꯐꯖꯅ ꯆꯨꯕꯒꯤ ꯑꯗꯨ ꯁꯤꯁꯤꯡꯗꯣ ꯗ꯭ꯔꯈ ꯃꯥꯗꯤ ꯆꯨꯋꯦ ꯑꯗꯨꯣ ꯏꯁꯤꯡ ꯂꯩꯔꯤ ꯉꯁꯤꯗꯤ ꯃꯦꯆꯤꯟꯁꯨ ꯂꯧꯋꯦ ꯑꯗꯨ ꯁꯄ꯭ꯂꯥꯏꯁꯨ ꯑꯃ ꯍꯠꯂꯛꯅꯤ ꯍꯌꯦꯡꯒꯨꯝꯕꯅ ꯑꯃꯨꯛ ꯍꯜꯂꯄꯨ ꯁ꯭ꯂꯥꯏ
ꯇꯦꯡꯀꯤ ꯑꯆꯕ ꯂꯩꯔꯗꯤꯀꯣ ꯐꯖꯅ ꯔꯤꯖꯥꯕ ꯇꯧꯔꯒ ꯑꯗꯨꯝ ꯊꯝꯕꯗꯤ ꯐꯕꯅꯦ
ꯇꯦꯡꯀꯤ ꯁꯦꯝꯗ꯭ꯔꯤꯕ ꯑꯩꯈꯣꯏꯁꯨ ꯇꯦꯡꯀꯤ ꯁꯦꯝꯃꯤꯉꯩꯗꯤ ꯇꯧꯔꯣꯂ ꯗꯤ ꯁꯤꯌꯥꯔ ꯂꯣꯏꯒꯦꯔꯥ ꯂꯣꯏꯔꯣꯏꯔꯥ ꯄꯩꯁꯥꯗ ꯂꯩ ꯑꯗꯨꯁꯨ
ꯁꯦꯝꯕ ꯂꯣꯏꯔꯗꯤ ꯅꯨꯡꯉꯥꯏꯅꯤ ꯑꯩꯈꯣꯏꯁꯦ ꯏꯁꯤꯡꯗ ꯋꯥꯈ꯭ꯔꯤꯕ ꯋꯥ
ꯑꯣ ꯍ
ꯃꯤꯀꯣ ꯑꯗꯒꯤ ꯁꯦꯝꯗꯣꯛꯇ꯭ꯔꯗꯤ ꯌꯥꯗ꯭ꯔꯦ ꯑꯩꯈꯣꯏ ꯗꯔꯥꯥꯡꯁꯦ ꯑꯗꯨ ꯑ ꯑ ꯃꯈꯥꯗ ꯑꯁꯤ ꯃꯈꯥꯗ ꯗ꯭ꯔꯝ ꯑꯍꯨꯝ ꯊꯝꯃꯦ ꯑꯣ ꯃꯊꯛꯇ ꯗ꯭ꯔꯝ ꯑꯅꯤ ꯊꯝꯃꯦ ꯑꯗꯨꯁꯨ ꯑꯩꯈꯣꯏꯁꯦ ꯃꯤ ꯇꯔꯥ ꯍꯦꯟꯕꯒꯤꯀꯣ ꯑꯗꯨꯝ ꯁꯤꯟꯗꯣꯛꯑꯦꯕ ꯎ ꯁꯤ ꯍꯦ ꯆ꯭ꯔꯥꯅꯤ ꯂꯣꯏ ꯐꯅꯤ ꯍꯦꯛ ꯆꯠ꯭ꯔꯥꯅꯤ ꯂꯣꯏ ꯐꯅꯤ ꯊ
ꯏꯁꯤꯡ ꯋꯥꯕ ꯃꯇꯝꯗꯗꯤ ꯑꯩꯗꯤ ꯑꯁ ꯌꯥꯝ ꯌꯨꯝ ꯆꯠꯅꯤꯡꯕꯅꯦꯛ
ꯑꯥ ꯎ
ꯑꯁ ꯑ ꯅꯍꯥꯟ ꯂꯩꯕ ꯃꯇꯝꯗꯗꯤꯀꯣ ꯔꯦꯟ ꯑꯃꯗꯀꯣ
ꯑꯥ
ꯕ꯭ꯂꯦꯡꯀꯦꯠ ꯐꯥꯎ ꯁꯨꯅꯤꯡꯉꯥꯏꯒꯤꯗꯤ ꯂꯩꯇꯕ ꯑꯗꯨ ꯊꯥꯔꯣꯟ ꯀꯥꯡꯕ꯭ꯔꯥ
ꯎꯥ
ꯑꯗꯨꯗ ꯆꯠꯂꯒ ꯁꯨ꯭ꯔꯦ
ꯑꯣꯝ
ꯃꯣꯏꯒꯤ ꯍꯦꯟ ꯄꯥꯝꯕꯤ ꯏꯁꯤꯡ ꯑꯁ ꯍꯦꯡ ꯄꯥꯝꯕꯤꯁꯤꯡꯁꯨ ꯃꯅꯥꯝ ꯊꯤꯑ
ꯎꯝ ꯀ ꯃꯤꯁꯤ ꯄꯝ
ꯍꯣꯏ ꯑꯗꯨ ꯑꯣꯏꯔꯝ ꯕ꯭ꯂꯦꯡꯀꯦꯠꯁꯨ ꯁꯝꯃꯔ ꯋꯤꯟꯇꯔ ꯂꯥꯛꯅꯤꯉꯥꯏ ꯑꯣꯏꯕꯒꯤꯀꯣ
ꯎꯝ
ꯁꯨꯗ꯭ꯔꯗꯤ ꯌꯥꯗꯕ ꯑꯃꯥꯎ ꯁꯨꯔ
ꯑꯝ
ꯔ ꯋꯟꯇꯥꯔ ꯂꯥꯅꯤ ꯋꯤꯟꯇꯥꯔ ꯂꯥꯅꯤ ꯀꯥꯡꯁꯨ ꯂꯩꯇꯕ ꯑꯗꯨꯝ ꯈꯔ ꯅꯨꯡꯉꯥꯏꯒꯅꯤ
ꯍꯣꯏ ꯑꯁꯣꯕꯦꯀ ꯀꯌꯥꯝꯀ ꯌꯥꯝꯕꯒꯦꯔꯥ ꯈꯪꯗꯦꯅꯦ ꯑꯩꯒꯤ ꯑꯪꯀꯜꯁꯨ ꯅꯥꯔꯂꯦ ꯗꯒ ꯔꯁꯤ ꯆꯂ ꯁꯒ
ꯑꯣ ꯑꯩꯁꯨ ꯅꯍꯥꯟ ꯗꯒꯤ ꯅꯥꯕꯅꯦ
ꯑꯣ
ꯁꯤꯖꯥꯗ ꯆꯠꯂꯒ ꯇꯦꯁ ꯇꯧꯔꯒ ꯑꯁꯤꯖꯥꯒꯤꯁꯨ ꯂꯣꯏꯔꯦ ꯃꯣꯏꯒꯤꯗꯤ
ꯇꯥꯡꯕ꯭ꯔꯣ
ꯍꯣꯏ ꯇꯥꯡꯉꯍꯦ ꯑꯩ ꯊꯥꯔꯇꯤ ꯃꯤꯅꯤꯠꯁ ꯔꯥ